ꯍꯜꯂꯣ꯫ ꯃꯤ ꯇꯔꯥꯍꯨꯝꯗ ꯇꯔꯥꯍꯨꯝꯗ ꯀꯛꯑꯕꯅ ꯑꯃꯨꯛ ꯇꯧ ꯑꯃꯨꯛ ꯇꯧ ꯇꯥꯕꯅꯦꯕ ꯑꯩ ꯃꯉꯥꯔꯛ ꯇꯧꯔꯛꯀꯦ
ꯍꯍꯝ
ꯑꯣ ꯄꯦ ꯑ ꯀꯩꯅꯣ ꯃꯥꯜꯂꯦ ꯁꯣꯔꯤ ꯆꯠꯈ꯭ꯔꯕꯅꯦ ꯃꯥ ꯍꯧꯖꯤꯛ ꯃꯣꯏ ꯀꯦꯕꯁꯨ ꯇꯝꯃꯤ ꯍꯥꯏꯕꯅꯦ ꯃꯣꯏ ꯀꯩꯅꯣꯗꯨꯗ ꯂꯥꯏꯝꯁ ꯇ꯭ꯔꯦꯅꯤꯡꯗꯨꯗ ꯑꯅꯤꯃꯛ ꯄꯨꯂꯞ ꯇꯥꯛꯄ ꯑꯣꯏꯔ ꯃꯥꯜꯂꯦ
ꯑꯩꯅ ꯆꯠꯁꯜꯂꯨ ꯏꯕꯦꯝꯃ ꯀꯩꯅꯣꯗ ꯐꯤꯗ ꯂꯩꯗꯣꯏ ꯁꯔꯛꯄꯨꯗꯤꯅ ꯍꯥꯏꯔꯗꯤ ꯏꯕꯦꯝꯃ ꯆꯠꯂꯒꯦ-ꯆꯠꯂꯒꯦ ꯇꯧꯔꯒ ꯆꯠꯈꯤꯕꯅꯤ꯫
ꯑꯗꯨꯅꯦ ꯄꯤꯌꯟꯀꯥ ꯔꯥꯏꯝꯁ ꯇꯥꯒꯤ ꯏꯁ ꯈꯤꯇꯪ ꯋꯥꯡꯈꯠꯂꯛꯄ ꯑꯃ ꯇꯥꯛꯂꯛꯄ ꯃꯥꯜꯂꯦꯀꯣ꯫
ꯄꯥꯎ ꯇꯥꯛꯏꯕꯅꯦ꯫
ꯑ ꯗꯨꯅꯦ ꯑꯗꯨꯗꯤ ꯑꯗꯨꯗꯤ ꯑꯩꯅ ꯀꯗꯩ ꯀꯃꯥꯏ ꯃꯩꯇꯩ ꯃꯌꯦꯛ ꯇꯥꯛꯏꯔꯣ꯫
ꯇꯩ ꯃꯌꯦꯛ ꯑꯗꯨꯒ ꯀ꯭ꯂꯥꯁ ꯋꯥꯟꯒꯤ ꯅ ꯏꯪꯂꯤꯁ ꯇꯥꯛꯄꯅꯤ ꯃꯥꯅ ꯅꯍꯥꯟ ꯑꯩ ꯁꯥꯟꯅꯩ ꯏꯕꯦꯝꯃ ꯂꯥꯏꯔꯤꯛꯇꯣ ꯄꯥꯒꯗꯕ ꯃꯇꯝꯗꯨꯗ ꯄꯥꯔꯛꯇꯕꯅꯤꯅ ꯍꯧꯖꯤꯛ ꯃꯤ ꯀꯩꯅꯣ ꯁꯥꯇ꯭ꯔꯗꯨꯗ ꯇꯥꯛꯄꯗꯨꯗꯤ ꯆꯣꯞꯄ ꯌꯥꯗꯕꯅꯤ ꯑꯩꯁ ꯅꯧꯍꯧꯅ ꯀꯟꯅ ꯑꯃꯨꯛ ꯄꯥꯔꯤꯌꯦ
ꯍꯣꯏꯅꯦ ꯍ ꯍ
ꯑꯁ ꯃꯥ ꯃꯥꯏ ꯁꯥꯇ꯭ꯔ ꯀꯩꯅꯣ ꯇꯧꯋꯦꯕ ꯇꯨꯋꯏꯁꯟꯒ ꯂꯧꯋꯦꯕ ꯍꯧꯖꯤꯛꯁꯦ ꯑꯁ ꯃꯥꯏ ꯑꯣ ꯀꯩꯅꯣꯗꯨꯅ ꯁꯥꯇ꯭ꯔꯗꯨꯅ ꯃꯔꯣꯜ ꯑꯃ ꯑꯉꯥꯡ ꯑꯃꯅꯦ ꯃꯤꯁ ꯉꯁꯤꯗꯣ ꯑꯦ ꯕꯤ ꯁꯤ ꯊꯣꯛꯑꯝꯗ꯭ꯔꯦ ꯋꯥꯟ ꯇꯨ ꯊ꯭ꯔꯤ ꯊꯣꯛꯑꯝꯃꯤꯌꯦ ꯍꯤꯍꯤꯍꯤ ꯑꯦꯛꯖꯥꯝ ꯊꯥ ꯆꯠꯈꯤꯖꯥꯠꯅꯤ꯫ ꯏꯪꯂꯤꯁ ꯅꯦꯅ ꯊꯣ ꯄꯥꯔ ꯆꯠꯈ꯭ꯔꯒ ꯁꯣꯝꯒ ꯃꯦꯁ ꯊꯣꯛꯑꯝꯃꯕ ꯃꯤꯁ ꯑꯦ ꯕꯤ ꯁꯤ ꯊꯣꯛꯑꯝꯗ꯭ꯔꯦ ꯋꯥꯟ ꯇꯨ ꯊ꯭ꯔꯤ ꯊꯣꯛꯑꯝꯃꯦ ꯑꯩꯅꯅꯦ ꯅꯪ ꯁꯥꯇ꯭ꯔꯁꯨ ꯅꯪ ꯅꯪ ꯃ ꯆꯥꯛꯏꯃꯥꯟꯅꯦ ꯅ ꯍꯥꯏ ꯄꯤꯛꯁꯨ ꯄꯤꯛꯑꯦꯕ ꯑꯗꯨꯏ ꯑꯉꯥꯡꯗꯨꯁꯨ ꯑꯗꯨ ꯃꯌꯨꯝꯒꯤ ꯃꯥ ꯂꯣ ꯄꯨꯏ ꯍꯥꯏꯌꯦ ꯍꯧꯖꯤꯛ
ꯄꯤꯌꯥꯡꯀꯥꯗ
ꯎꯝ
ꯑ ꯀꯩꯅꯣ ꯑꯥ ꯃꯣꯁꯤꯇꯔꯖꯦ ꯑꯁꯦꯡꯕꯩꯗꯤ ꯃꯥꯗꯤ ꯃꯣꯔꯦꯗꯩ ꯅꯠꯇ꯭ꯔꯣ
ꯅꯠꯇꯦꯍꯦ ꯃꯣꯏ ꯃꯃꯥꯗ ꯃꯣꯔꯦꯗ ꯑꯣꯏꯔꯁꯨ ꯃꯥꯗꯤ ꯃꯣꯔꯦꯗꯩꯗꯤ ꯅꯠ ꯇꯦ ꯑ ꯀꯩꯅꯣ ꯃꯄꯥ ꯀꯅꯣꯗꯩꯅꯤ ꯀꯣꯡꯕꯗꯒꯤꯅꯦ꯫ ꯃꯥꯃꯥ ꯗꯣ ꯃꯣꯔꯦꯗꯩ ꯑꯣꯏꯕ ꯃꯃꯥ ꯗꯣ ꯃꯣꯔꯦ ꯅꯤꯉꯣꯟ ꯑꯣꯏꯕꯩ ꯋꯥꯗꯅꯦꯕ ꯑꯗꯣ ꯃꯄꯥ ꯃꯄꯥꯗꯣ ꯀꯣꯡꯕꯗꯩ ꯑꯣꯏꯕꯅꯤꯅ ꯑꯗꯨꯝ ꯃꯥꯁꯨ ꯀꯣꯡꯕꯗꯩ ꯍꯥꯏ ꯌꯥꯔꯦꯅ ꯃꯃꯥꯗꯣ ꯃꯣꯔꯦ ꯑꯣꯏꯖꯩ ꯍꯥꯏꯕꯇꯅꯤ ꯀꯩꯕꯥ
ꯃꯥꯅ ꯋꯥꯔꯤ ꯁꯨꯝ ꯂꯤꯕꯗꯗꯤ ꯃꯣꯔꯦꯗꯅ ꯑꯅꯝꯕ ꯂꯩꯕꯩ ꯇꯥꯏꯞ ꯇꯧꯗ꯭ꯔꯥ
ꯑ ꯃꯥꯥꯗꯣ ꯑꯗꯨꯝ ꯀꯣꯏꯕ ꯀꯩꯅꯣ ꯑꯥ ꯇꯧ ꯁꯨꯇꯤ ꯊꯣꯛꯄ ꯈꫭꯠꯄꯗ ꯃꯣꯔꯦꯗ ꯑꯗꯨꯝ ꯌꯥꯝ ꯀꯟ ꯇꯧꯕꯅꯤ ꯃꫭꯏ ꯃꯄꯥ ꯂꯩꯇꯕꯗꯣ ꯑꯗꯨꯗꯒꯤ ꯃꯥꯗꫭ ꯃꯣꯔꯦꯗ ꯑꯗꯨꯝ ꯀꯩꯅꯣ ꯇꯧꯕꯅꯤ ꯆꯠꯄꯅꯤ ꯑꯃꯨꯛ ꯈꯪꯗꯦ ꯑꯩꯁꯨ ꯃꯥ ꯌꯥ ꯀꯥꯟ ꯃꯥꯁꯨ ꯊꯕꯛ ꯆꯤꯟꯕꯅꯤ ꯌꯥꯝ ꯀꯟꯅ ꯋꯥꯔꯤ ꯁꯥꯟꯅꯗꯦꯗ
ꯎꯝ ꯚꯤꯗꯤꯑꫭꯗꯤ ꯐꯖꯅ ꯁꯦꯝꯃꯦꯍꯦ ꯃꯥꯖꯨ ꯊꯕꯛ ꯆꯤꯟꯖꯩ ꯍꯥꯏꯕꯩ ꯋꯥꯅꯤ
ꯑꯩꯗꯤ ꯍꯥꯏ ꯑꯗꯨꯅꯦ ꯍꯥꯏꯁꯦ ꯃꯥ ꯑꯗꯨꯒꯤ ꯃꯌꯥꯝꯗꯣ ꯁꯤꯟꯕ ꯅꯤꯅꯅꯦ ꯃꯥꯁꯨ ꯊꯕꯛ ꯁꯤꯟꯖꯦꯡ ꯃꯣꯏꯗꯤ ꯅꯨꯄꯥ ꯋꯥꯠꯇꯝ ꯃꯤꯅꯅꯦ ꯊꯕꯛꯇꯨ ꯆꯦꯜꯂꯦ ꯍꯥꯏꯕ ꯑꯩꯈꯣꯏꯇꯕꯨ ꯐꯤꯗ ꯄꯨꯡꯂꯩ ꯂꯩꯕ ꯋꯥꯇꯅꯦ ꯀꯥꯏꯗ ꯀꯩ ꯂꯩꯒꯦꯅ ꯌꯨꯇ꯭ꯌꯨꯨꯞꯁꯤꯗ ꯑꯃꯨꯛ ꯀꯩꯗ ꯑꯃꯨꯛ ꯏꯁꯀ꯭ꯔꯣꯜ ꯑꯃꯨꯛ ꯇꯧꯕ ꯋꯥꯇꯅꯦ ꯀꫭꯏꯊꯤ ꯊꯤꯔꯒ ꯀꯥꯏꯗ ꯀꯩ ꯗ꯭ꯔꯃꯥ ꯑꯅꯧꯕ ꯊꫭꯛꯑꯒꯦꯅ
ꯍꯣꯏ ꯋꯥꯕꯅꯦꯍꯦ ꯐꯣꯟ ꯌꯦꯡꯃꯟꯗꯅ ꯋꯥꯕꯤꯅꯤ ꯀꯩꯅꯣ ꯗ ꯑꯩꯁꯨ ꯑꯥ ꯂꯩꯕꯗꯨꯗ
ꯑꯗꯨꯅꯦ ꯐꯣꯟꯁꯦ ꯌꯦꯡꯂꯁꯨꯅꯦ ꯑꯃꯨꯛ ꯑꯃꯨꯛꯀ ꯀꯩ ꯌꯦꯡꯗꯣꯏꯅꯣ ꯈꯪꯗꯕꯒ ꯌꯥꯎꯔꯛꯑꯦ ꯍꯥꯏꯕ
ꯇꯧꯔꯦ ꯋꯥꯏꯌꯦ ꯑꯃ ꯐꯣꯟ ꯌꯦꯡꯕꯖꯦ ꯐꯣꯟ ꯌꯦꯡꯖꯤꯖꯨ ꯑꯃꯨꯛ ꯀꯩꯅꯣ ꯇꯧꯕ ꯅꯨꯡꯉꯥꯏꯇꯕ ꯇꫭꯏꯁꯤ
ꯑꯗꯨꯅꯦ ꯑꯗꯨꯒ ꯊꯥꯗꯣꯛꯑꯒꯅ ꯑꯃꯨꯛ ꯀꯩꯅꯣ ꯇꯧꯔꯅꯦꯕ ꯐꯣꯟꯁꯦ ꯄꯥꯏꯅꯤꯡꯉꯅꯦ ꯄꯥꯏꯔꯀꯥꯟꯗ ꯑꯃꯨꯛ ꯀꯩ ꯌꯦꯡꯗꯣꯏꯅꯣꯁꯤꯅ ꯑꯃꯨꯛ ꯊꯤꯕꯗꯣ ꯑꯗꯨꯅꯦꯕ ꯊꯕꯛ ꯑꯃꯅꯦ ꯍꯥꯏꯕ ꯄꯨꯔꯥ
ꯀꯩꯅꫭ ꯑꯃꯨꯛ ꯀꯛꯄ ꯁꯥꯟꯅꯔꯅꯤ
ꯐꯦꯡꯇꫭꯛꯄ
ꯚꯤꯗꯣ ꯀꫭꯜꯗꯨ ꯌꯥꯝ ꯅꯨꯡꯉꯥꯏꯌꯦ ꯀꯩꯅꯣ ꯅꯨꯡꯁꯥꯠꯂ ꯑꯩꯗꯤ ꯋꯥꯠꯆꯞ ꯑꯃꯨꯛ ꯆꯪꯉꯒ ꯃꯤ ꯁꯇꯦꯇꯁ ꯑꯃꯨꯛ ꯌꯦꯡ ꯏꯁꯇꯦꯇꯁꯀꯨꯝꯕꯗꯤ ꯄꯥꯛ‌ ꯑꯃꯨꯛ ꯌꯦꯡꯒꯤꯗ꯭ꯔꯦ
ꯑꯩꯁꯨ ꯏꯁꯇꯦꯇꯁ ꯌꯥꯝꯀꯟ ꯌꯦꯡꯗ꯭ꯔꯦ ꯑꯩ ꯑꯃꯨꯛ ꯑꯃꯨꯛ ꯈꯔ ꯈꯔ ꯌꯦꯡꯕ ꯅꯠꯇꯅ ꯏꯟꯁꯇꯥꯒ꯭ꯔꯥꯝꯁꯨ ꯈꯪꯗꯦ ꯍꯧꯖꯤꯛꯀꯥꯟꯁꯦ ꯇꯧꯈꯤꯕ ꯑꯃ ꯏꯁꯩ ꯑꯃꯗ ꯂꯣꯏꯅ ꯇꯧ ꯂꯩꯛꯕꯩꯅꯦ ꯑꯁ ꯏꯁꯀ꯭ꯔꯣꯜ ꯇꯧꯕ ꯈꯨꯗꯤꯡ ꯆꯞ ꯆꯞ ꯃꯥꯟꯅꯕ ꯏꯁꯩꯁꯨ ꯂꫭꯏ ꯊꯣꯛꯂꯛꯑꯅꯤ
ꯑꯥꯏ ꯖꯤ ꯗꯗꯤ ꯄꯨꯔꯥ ꯀꯨꯔꯇꯤꯁꯀꯤ ꯏꯁꯩ ꯉꯥꯛꯇ ꯉꯥꯏꯗꫭꯏꯁꯤ
ꯑꯩꯈꯣꯏ ꯃꯤ ꯑꯍꯨꯝ ꯑ ꯑꯃꯅ ꯌꯨ ꯄꯤ ꯑꯗꯒꯤ ꯑꯃꯅ ꯀꯩꯅꯣ ꯕꯦꯡꯒꯣꯜꯅꯤ
ꯑꯩꯗꯤ ꯕꯦꯡꯒꫭꯜꯂꯤ ꯃꯆꯥꯖꯦ ꯀꯌꯥ ꯊꯥꯖꯗꯦ
ꯃꯤꯃꯤ ꯃꯈꯥ ꯄꫭꯜꯂꯦ ꯑꯗꯨꯗꯤ ꯃꯩꯇꯩꯖꯖ ꯂꯣꯏꯅ ꯐꯅꯤ ꯍꯥꯏꯕ ꯂꯩꯇꯦꯗꯅ
ꯂꯩꯇꯦ ꯑꯗꯨꯒꯤꯗꯤ ꯑꯗꯨ ꯑꯅꯧꯕꯅ ꯁꯨꯝ ꯇꯥꯕ ꯃꯇꯝꯗ ꯀꯣ
ꯃꯤ ꯃꯤꯒꯤ ꯂꯣꯏ ꯃꯈꯥ ꯄꯣꯜꯂꯤꯗ ꯄꯣꯂꯦꯗꯤ ꯍꯣꯏ ꯃꯣꯏ ꯃꯕꯨꯛ ꯈꯤꯇꯪ ꯂꯨꯏ ꯈꯣꯠꯂꯦꯕꯨꯗꯤ ꯍꯥꯏꯀꯣ ꯑꯗꯣ ꯑꯩꯅ ꯌꯥꯝꯅ ꯂꯨꯅ ꯄꯨꯟꯁꯤꯜꯂꯨꯗꯕꯒꯤꯔꯗꯤ ꯈꯪꯗꯦꯕ ꯑꯗꯨꯅꯦ ꯍꯧꯖꯤꯛꯐꯥꯎꯒꯤꯗꯤ ꯀꯩꯅꯣ ꯇꯧ ꯂꯩꯇꯦ ꯑꯩ ꯑꯩ ꯍꯥꯟꯅꯒꯤ ꯑꯩ ꯑꯩ ꯍꯥꯟꯅ ꯑꯩꯅ ꯂꯩꯔꯝꯕ ꯔꯨꯝꯃꯦꯇꯨꯕꯨꯗꯤ ꯃꯥꯕꯨꯗꯤ ꯃꯕꯨꯛ ꯌꯥꯝ ꯊꯤꯅ ꯂꯨꯏꯕꯨꯗꯤ ꯈꯪꯉꯤ
ꯃꯣꯏꯗꯤ ꯗ꯭ꯔꯤꯡ ꯗ꯭ꯔꯤꯡ ꯒꯩꯁꯦ ꯌꯥꯝ ꯍꯩ ꯍꯥꯢꯌꯦ
ꯈꯪꯗꯦꯗ ꯑꯁꯥꯝꯁꯨ ꯕ꯭ꯂꯦꯛ ꯃꯦꯖꯤꯛꯅ ꯅꯝꯕꯔ ꯋꯥꯟꯗ ꯇꯥꯢꯗꯨꯗꯤ ꯅꯣꯏ ꯂꯩꯗ ꯎꯕ꯭ꯔꯥ
ꯈꯪꯗꯦꯅꯦ ꯑꯁꯥꯝꯕꯨ
ꯍꯥꯉꯦꯟ ꯑꯗꯨꯃꯥꯏꯅ ꯗꯨꯝ ꯂꯣꯏꯅ ꯍꯥꯏꯅꯕꯅꯦ ꯑꯗꯣ ꯈꯪꯗꯦ ꯍꯧꯖꯤꯛꯐꯥꯎꯀꯤꯗꯤ ꯇꯧꯗꯤ ꯇꯧꯔꯛꯇ꯭ꯔꯤ ꯈꯪꯗꯦꯗ ꯀꯩꯅꯣ ꯇꯧꯔ ꯇꯧꯔꯛꯑꯁꯨ ꯇꯜꯂꯤ ꯑꯗꯨ ꯂꯩꯃꯤꯟꯅꯃꯤꯅ ꯑꯃꯨꯛ ꯃꯤꯅ ꯃꯣꯏꯅ ꯀꯩꯅꯣꯝ ꯆꯥꯎ ꯍꯥꯏꯕ ꯄꯤꯔꯛꯄꯗꯣ ꯑꯗꯨꯝ ꯆꯥꯗꯧ ꯂꯩꯔꯦ
ꯎꯝ ꯑꯩꯁ ꯆꯤꯟꯖꯥꯛꯇꯤ ꯃꯥꯟꯅꯔꯝ ꯃꯣꯏꯗ ꯅꯪꯒ ꯃꯣꯏꯒ
ꯢꯕꯦꯝꯃ ꯀꯩꯅꯣꯁꯤꯗꯅꯦ ꯍꯋꯥꯏꯁꯤꯗꯅꯦ ꯀꯩꯅꯣ ꯍꯋꯥꯏ ꯀꯥꯡꯇꯛꯇꯣ ꯍꯋꯥꯏ ꯀꯥꯡꯇꯛꯅ ꯆꯤꯅꯤ ꯊꯥꯛꯑꯒꯅꯦ ꯑꯈꯣꯏꯁꯦ ꯄꯤꯖꯔꯤꯁꯦ ꯈꯪꯉꯕꯣ ꯍꯋꯥꯏꯃꯨꯁꯣꯔꯤꯗꯅꯦ ꯀꯩꯅꯣ ꯇꯧꯕ ꯆꯥꯖꯔꯕꯣ ꯍꯩꯅꯧ ꯁꯪꯕ ꯍꯥꯄ
ꯑꯦꯁ ꯆꯥꯇ꯭ꯔꯤ ꯍꯥꯎꯕꯅꯦ
ꯑꯩꯗꯤꯅꯦ ꯈꯪꯗꯕꯩꯅꯦ ꯀꯣ ꯁꯤꯕꯨ ꯑꯂꯨꯔꯅ ꯂꯧꯈꯠꯂ ꯆꯥꯎꯔꯦꯅꯦ ꯑꯗꯨ ꯀꯩꯅꯣ ꯍꯩꯅꯧ ꯊꯥꯏꯁꯤꯕꯨ ꯅꯅꯦ ꯑꯈꯣꯏ ꯂꯩꯃꯤꯟꯅꯕꯗꯨꯗ ꯍꯪꯉꯦ ꯑꯗꯨꯒ ꯁꯤ ꯕꯦꯡꯒꯣꯂꯤ ꯍꯥꯢꯅꯦ ꯑꯩꯁꯦ ꯀꯩꯝ ꯍꯥꯏꯗ꯭ꯔꯦ ꯀꯩꯅꯣ ꯇꯥꯏ ꯆꯤꯅꯤ ꯄꯨꯡꯇꯥꯛꯇ ꯊꯥꯏ ꯍꯥꯏꯕ ꯍꯤꯟꯖꯥꯡ ꯈꯨꯗꯤꯡ ꯀꯩꯅꯣꯗ ꯀꯩꯅꯣꯝ ꯅꯠꯇ꯭ꯔ ꯀꯣꯝ ꯗꯤꯁ ꯈꯨꯗꯤꯡꯃꯛꯇ ꯀꯩꯅꯣ ꯇꯧꯋꯦ ꯑꯥꯂꯨ ꯗꯝ ꯀꯥꯏꯅ ꯑꯂꯨ ꯉꯥꯛꯇ ꯊꯣꯡꯕꯅ ꯆꯤꯅꯤ ꯈꯔ ꯊꯥꯅꯤꯅ ꯊꯨꯝꯂꯤ ꯊꯨꯝꯂꯤ ꯑꯗꯨꯒ ꯀꯩꯅꯣꯗꯁꯨ ꯆꯧꯗꯁꯨ ꯆꯤꯅꯤ ꯊꯥꯛꯑꯦ ꯑꯩ ꯍꯩꯅꯔꯦ ꯍꯥꯏꯕꯗꯨꯅ ꯑꯁ
ꯎꯝ ꯀꯩꯅꯣ ꯍꯥꯢꯁꯤꯕꯣ ꯆꯤꯅꯤ ꯉꯔꯥꯡ ꯆꯥꯛꯂꯣ
ꯈꯪꯗꯦ ꯃꯣꯏ ꯆꯤꯅꯤꯗꯣ ꯃꯃꯤꯡꯇꯒꯤ ꯑꯣꯏꯅ ꯑꯗꯨꯝ ꯍꯥꯞꯄꯦ
ꯑꯣ ꯑꯩꯗꯤ ꯍꯩꯅꯗꯧ ꯃꯥꯟꯗꯦ ꯃꯣꯔꯣꯛ ꯑꯁꯥꯕ ꯑꯣꯏꯅ ꯆꯥꯖꯒꯤ ꯐꯩꯕꯣ
ꯃꯣꯔꯣꯛ ꯃꯣꯔꯣꯛ ꯑꯁꯥꯕꯗꯨ ꯆꯤꯅꯤ ꯊꯥꯛꯑꯦ ꯍꯥꯏꯕ ꯅꯪꯕꯨ ꯀꯩꯅꯣꯅꯦ ꯑꯦ
ꯑꯁ ꯑꯩꯗꯤ ꯍꯥꯎꯔꯅꯤ
ꯈꯪꯗꯦ ꯈꯪꯗꯦ ꯑꯩ ꯑꯗꯨꯝ ꯍꯩꯅꯗꯣꯔꯦ ꯁꯨꯝ ꯆꯥꯕꯅꯤ ꯆꯍꯤ ꯑꯅꯤ ꯆꯍꯤ ꯑꯅꯤꯃꯨꯛ ꯆꯥꯈꯠꯂꯛꯑꯕꯅꯤꯅ ꯀꯩꯝ ꯈꯟꯗ꯭ꯔꯦ
ꯍꯣꯢ ꯑꯗꯨꯕꯨꯗꯤ
ꯍꯣꯢ ꯑꯃꯨꯃꯨꯛ ꯑꯃꯥꯏꯅꯕꯨꯗꯤ ꯇꯧꯋꯦ ꯑ ꯑꯗꯨꯝ ꯍꯩꯅꯈ꯭ꯔꯦ ꯍꯥꯏꯕ ꯁꯨꯝ ꯆꯥꯈꯤꯕꯒꯤ ꯑꯍꯥꯟꯕꯗꯗꯤ ꯀꯩꯅꯣ ꯇꯧꯔꯤꯁꯤꯕꯣ ꯈꯜꯂꯝꯃꯦꯕ ꯊꯩꯕꯣꯡ ꯈꯔ ꯊꯣꯡꯉꯦ ꯑꯇꯩ ꯑꯇꯩ ꯀꯩ ꯀꯔꯤꯝ ꯈꯟꯗꯦꯕ ꯇ꯭ꯋꯨꯢꯁꯗꯦꯒ ꯊꯔꯁ ꯗꯦꯒꯅꯦꯕ ꯑꯩ ꯈ꯭ꯋꯥꯏ ꯋꯥꯕ ꯅꯨꯃꯤꯠꯁꯦ ꯕꯦꯁ ꯕꯦꯁ ꯄꯤꯌꯦꯕ ꯑꯗꯨ ꯅꯨꯃꯤꯠꯇꯨꯗ ꯀꯩꯅꯣ ꯂꯐꯣꯏ ꯑꯁꯪꯕ ꯉꯧꯕꯗꯣ ꯈꯔ
ꯎꯝ
ꯑꯗꯨꯗꯒꯤ ꯊꯩꯕꯣꯡ ꯈꯔ ꯊꯣꯡꯉꯛꯀꯅꯤ ꯑꯩ ꯌꯥꯝ ꯇꯜꯂꯦꯕ ꯅꯣꯏꯗꯤ ꯀꯩ ꯀꯩ ꯄꯤꯒꯦ ꯑꯁꯥꯝꯒꯤꯗꯤ ꯀꯩ ꯑꯗꯨꯝꯕꯒꯤ ꯌꯥꯝ ꯀꯟ ꯂꯩꯇꯕ ꯃꯥꯜꯂꯦ ꯑꯁꯝꯔꯀꯣ ꯑꯗꯨ
ꯑꯗꯨꯗ ꯍꯣꯇꯗꯗꯤꯌꯦꯦ
ꯑꯗꯨꯗꯅꯦꯕ ꯑꯗꯨꯝ ꯀꯣ ꯑꯗꯨꯏꯗꯤ ꯀꯩꯅꯣꯁꯩꯗꯅ ꯊꯥꯔꯤ ꯀꯩꯀꯥ ꯑꯣꯀꯦꯗꯩ ꯀꯩꯗꯩ ꯌꯥꯝ ꯐꯪꯉꯤꯅꯦ ꯁꯤꯗ ꯐꯪꯗꯦ ꯍꯥꯏꯕ
ꯁꯉ ꯄꯨꯔꯥ ꯐꯅꯤ ꯃꯅꯤꯄꯨꯔ ꯊꯥ ꯅꯥꯒꯥ ꯊꯥ ꯏꯃ ꯆꯥꯕ ꯁꯤ
ꯁꯤꯗꯗꯤ ꯃꯤꯅꯗꯣ ꯅꯥꯒꯥ ꯊꯥꯂꯤ ꯅꯍꯥꯟ ꯑꯩ ꯑꯣꯛ ꯁꯨꯡ ꯄꯥꯝ ꯄꯥꯝꯗꯦꯕꯀꯣ ꯑꯗꯣ ꯑꯣꯛ ꯄꯥꯝꯗꯕ ꯑꯩꯅꯅꯦ ꯑꯣꯛ ꯊꯧꯕꯒꯤꯅꯦ ꯆꯥꯕ ꯆꯠꯂꯤꯅꯦ ꯌꯦꯡꯉ ꯄꯩꯁꯥ ꯇꯤꯡꯗꯦ ꯁꯤꯂꯣꯡꯗ ꯂꯩꯃꯤꯟꯅꯩ ꯀꯥꯏꯔꯝꯃꯦ ꯁꯤꯁꯤꯅ ꯍꯦꯟꯅ ꯑꯣꯛ ꯆꯥꯅꯤꯡꯗ꯭ꯔꯣ ꯈꯣꯠꯇ꯭ꯔꯥ ꯑꯗꯨꯝ ꯍꯥꯏꯅ ꯑꯣꯛꯇ ꯆꯥꯅꯤꯡꯗꯕ ꯑꯩꯅ ꯀꯦꯞꯁꯨꯜꯗꯣ ꯍꯩꯅꯗꯕꯒꯤ ꯍꯟꯗꯛꯁꯤꯅ ꯆꯥꯕꯗ ꯁꯨꯡꯄꯪ ꯐꯪꯗꯅ ꯇꯧꯋꯤ ꯄꯩꯁꯥ ꯇꯤꯡꯉꯒ ꯅꯥꯒꯥ ꯊꯥꯔꯤꯗ ꯑꯣꯛ ꯆꯥ ꯆꯠꯂꯨꯅꯦ ꯍꯥꯏꯕ ꯍꯥꯎ ꯀꯩꯅꯣ ꯍꯥꯎꯅ ꯇꯧꯕꯅꯤꯅ ꯍꯥꯎꯋꯦ
ꯍꯇꯥ ꯇꯧꯧꯕ ꯌꯥꯝ ꯑꯈꯣꯏꯗꯤ ꯑꯕꯨ ꯇꯧꯅ ꯅ ꯅꯣꯏꯗ ꯅꯨꯄꯥ ꯈꯛꯇ ꯑꯣꯏꯔꯝꯒꯅꯤ ꯀꯩꯅꯣ ꯇꯧ ꯅꯨꯄꯥꯗꯤ ꯅꯤꯁꯥ ꯅꯤꯁꯥ ꯆꯥꯔꯅꯤ
ꯅꯣꯏꯅ ꯃꯣꯏꯁꯤꯗꯤ ꯃꯌꯥꯡꯗꯗꯤ ꯊꯥꯎ ꯌꯥꯝ ꯆꯥꯕꯅꯤꯅ ꯃꯣꯏ ꯃꯔꯛꯇ ꯑꯩꯒꯁꯦ ꯃꯌꯥꯡ ꯈꯛ ꯈꯪꯗ꯭ꯔꯦ ꯍꯥꯏꯕ ꯁꯤ ꯨꯝꯕ ꯃꯣꯏꯗꯤ ꯅꯣꯏꯔꯁꯨꯅꯦ ꯑꯗꯨꯝ ꯀꯩ ꯍꯥꯏꯅꯤ ꯃꯌꯥꯝꯅ ꯅꯣꯏꯅꯔꯤꯕ ꯆꯥꯡꯁꯤꯦ ꯅꯣꯏꯗꯦ ꯍꯥꯏꯕ ꯄꯨꯔꯥ ꯌꯝ ꯁꯦꯠ ꯃꯥꯥꯟꯂ ꯅꯣꯏ ꯍꯥꯏꯕ
ꯑ ꯌꯥꯝꯟꯅ ꯄꯥꯒꯅꯦ ꯅꯨꯡꯌꯦꯦ ꯌꯥꯏꯦ ꯊꯨꯟ ꯊꯨꯟꯁꯤꯗꯤ ꯐꯖ ꯅꯣꯝꯅꯦ ꯃꯣꯏ ꯎꯝ
ꯇꯧꯗꯗꯤ ꯁꯤ ꯑꯩꯈꯣꯏ ꯉꯥꯡꯅꯖꯔꯤꯀꯣꯣꯏ ꯍꯅꯤ ꯅꯪ ꯀꯣ
ꯑ ꯀ꯭ꯂꯥꯁꯣ
ꯍꯣꯏ ꯅꯣꯏꯕꯨꯗꯤ ꯌꯥꯝ ꯅꯣꯏꯃꯦ ꯑ ꯑꯗꯨꯃꯥꯏꯅ ꯅꯣꯏꯕꯁꯦ ꯑꯩꯉꯣꯟꯗꯗꯤ ꯐꯠꯇꯦ ꯍꯥꯏꯕ ꯀꯩ ꯍꯥꯏꯅꯤ ꯂꯥꯏꯅꯥꯁꯨ ꯅꯥ ꯃ ꯌꯥꯝ ꯂꯥꯛꯄꯅꯤꯅ
ꯎꯝ ꯑꯗꯨꯣ ꯃꯣꯏ ꯆꯥꯔꯤꯕ ꯆꯤꯟꯖꯥꯛ ꯅ ꯑꯗꯨꯗ
ꯍꯣꯏ ꯑꯗꯨꯅꯦ ꯃꯣꯏꯅꯅꯦ ꯐꯅꯅꯦ ꯑꯁꯪ ꯑꯃꯥꯟ ꯆꯥꯛꯑꯦ ꯍꯥꯏꯁꯨ ꯆꯥꯔꯤꯕ ꯅꯤꯌꯣꯝꯗꯨꯗ ꯅꯤꯌꯣꯝ ꯅꯥꯏꯅ ꯆꯥꯗꯕ ꯍꯥꯏꯇꯥꯔꯦꯅꯦ
ꯎꯝ ꯑꯊꯨꯝꯕꯁꯨ ꯌꯥꯝ ꯄꯥꯝꯃꯦ
ꯍꯣꯏ ꯑꯊꯨꯝꯝꯕꯩꯗꯤ ꯑꯩꯗꯤ ꯀꯩꯅꯣ ꯃꯌꯥꯝ ꯀꯩꯅꯣꯝꯗ ꯂꯩꯕꯅꯤꯅ ꯑꯗꯨꯒꯤꯗꯤ ꯅꯨꯡꯉꯥꯏꯌꯦꯕ ꯆꯥꯅꯤꯡꯉꯁꯨ ꯁꯤꯗꯗꯤ ꯑꯍꯥꯎ ꯍꯥꯎ ꯐꯪꯕꯅꯤꯅ ꯃꯤ ꯕꯦꯡꯒꯣꯜꯒꯤꯗꯤ ꯑꯊꯨꯝꯕ ꯌꯥꯝ ꯃꯃꯤꯡ ꯆꯠꯄꯅꯤꯅ ꯑꯗꯣ ꯈꯅꯦꯜ ꯐꯪꯕꯩꯗ ꯀꯩꯅꯣ ꯈꯪꯗꯦ ꯌꯥꯝ ꯆꯥꯅꯤꯡꯕꯗꯤ ꯑꯣꯏꯗ꯭ꯔꯦ ꯍꯧꯖꯤꯛꯁꯦ ꯑꯩ ꯍꯧꯖꯤꯛ ꯆꯥꯅꯤꯡꯉꯤꯁꯦ ꯃꯩꯇꯩꯒꯤ ꯑꯩ ꯀꯩꯅꯣ ꯎꯇꯤ ꯌꯥꯝ ꯆꯥꯅꯤꯡꯉꯦ ꯎꯇꯤ ꯆꯥꯗꯕ ꯆꯍꯤ ꯑꯅꯤ ꯑꯅꯤ ꯐꯥꯔꯦ ꯍꯥꯏꯕ ꯅꯪꯕꯨꯣ ꯎꯠꯇꯤ ꯆꯥꯅꯤꯡꯉꯦ
ꯑꯣ ꯀꯩꯅꯣ ꯊꯣꯡꯅꯕ ꯃꯆꯜ ꯀꯩꯀꯥ ꯃꯅꯤꯄꯨꯔꯒꯤ ꯑꯝꯇ ꯌꯣꯟꯗꯕ
ꯑꯃꯠꯇ ꯌꯣꯟꯗꯦ ꯍꯥꯏꯁꯤꯗꯤ ꯃꯩꯇꯩꯕꯨꯣ ꯀꯗꯥꯏ ꯂꯩꯣ ꯈꯪꯗꯦ ꯃꯤ ꯈꯔꯗꯤ ꯃꯩꯇꯩ ꯌꯥꯝ ꯇꯥꯏ ꯍꯥꯏꯕ ꯀꯗꯥꯏ ꯇꯥꯏꯅꯣ ꯈꯪꯗꯦ ꯍꯥꯏꯕ ꯅꯠꯇ꯭ꯔꯒꯅ ꯀꯩꯅꯣ ꯇꯧꯕꯦ ꯇꯔꯗꯤ ꯈꯪꯗꯦꯕ ꯁꯥꯏꯖ ꯖꯒꯥ ꯖꯒꯥ ꯑꯃꯝꯗ ꯇꯥꯔꯝꯒꯅꯤ ꯈꯔ ꯍꯣꯡꯕ ꯖꯒꯥ ꯑꯝꯗ ꯑꯩ ꯁꯥꯏꯖꯁꯤꯅ ꯑꯃꯨꯛ ꯈꯤꯇꯪ ꯇꯥꯡꯉꯦꯕ ꯑꯗꯨꯗꯨꯒꯤꯔ ꯀꯩꯅꯣ ꯈꯪꯗꯦꯕ ꯎ ꯑꯗꯣ ꯑꯩ ꯈꯪꯗꯦ ꯑꯩꯗꯤ ꯑꯌꯨꯛ ꯂꯥꯏꯕ꯭ꯔꯦꯔꯤꯗ ꯀꯩꯅꯣ ꯄꯤꯖꯤꯦ ꯈꯛꯇꯪꯅꯦꯕ ꯍꯪꯒꯟ ꯇ ꯆꯠꯂꯤꯁꯦ ꯑꯇꯣꯞꯄꯅ ꯀꯣꯏꯕ ꯀꯣꯏꯕꯁꯦ ꯌꯥꯝ ꯀꯟꯅ ꯆꯗꯦ ꯆꯍꯤ ꯑꯃꯗ ꯃꯔꯤ ꯃꯉꯥ ꯉꯛꯇꯅ ꯆꯠꯂꯝꯃꯣꯏꯕ
ꯎꯝ
ꯑꯗꯨꯅ ꯃꯁꯤꯡ ꯊꯤ ꯌꯥꯕꯒꯤꯅ ꯀꯩꯅꯣ ꯇꯧꯗꯦꯕ ꯀꯩꯁꯨ ꯌꯥꯝ ꯈꯪꯗꯦꯕ ꯑꯗꯨ ꯂꯝꯕꯤꯗ ꯊꯦꯡꯅꯕꯗꯨꯗꯗꯤ ꯀꯃꯥꯏꯅ ꯀꯧꯔꯒ ꯆꯥꯅ ꯇꯧꯔꯣꯏꯅꯦ ꯂꯥꯏꯕꯤꯗꯁꯨ ꯀꯅꯥꯝ ꯂꯥꯛꯇꯦ ꯅꯣꯔꯠ ꯏꯁ ꯄꯗꯤ ꯃꯥꯜꯂꯦꯅ ꯍꯥꯏꯔꯨꯔ ꯆꯪꯁꯤꯜꯂꯛꯒ ꯑꯩ ꯁꯥꯟꯅꯍꯔꯨꯔꯅꯤ ꯅꯣꯔꯠ ꯏꯁ ꯃꯆꯥ ꯃꯥꯜꯂꯅꯤ ꯑꯗꯨꯒ ꯍꯛꯇ ꯀꯩꯅꯣ ꯑꯣꯏꯔꯝꯃꯅꯤ ꯅꯣꯔꯠ ꯕꯦꯡꯒꯣꯜꯗꯒꯤ ꯑꯣꯏꯔꯝꯃꯅꯤ
ꯆꯠ ꯂꯝꯕꯤ ꯊꯦꯡꯅꯕꯗꯤ ꯊꯥꯖ ꯌꯥꯎ ꯅꯗꯦꯗ ꯃꯩꯇꯩ ꯃꯆꯥꯥ ꯑꯣꯏꯔꯁꯦ
ꯑꯗꯨꯅꯦ ꯑꯗꯨ ꯑꯗꯨꯅ ꯀꯃꯥꯏꯅ ꯇꯧꯔ ꯄꯨꯡꯗꯤ ꯇꯤꯟꯅꯔꯨꯅꯦ
ꯑꯝ
ꯅ ꯀꯩꯅꯣꯗꯍꯒꯨꯋꯥꯍꯥꯇꯤ ꯂꯩꯕꯤ ꯅ ꯁꯤꯂꯣꯡ ꯆꯠꯇ꯭ꯔꯦꯕ
ꯑꯥ ꯑꯃꯨꯛꯇꯪ ꯆꯠꯂꯨꯔꯣ ꯑꯃꯨꯛꯇꯪꯗꯤ ꯍꯪꯖꯗ꯭ꯔꯤ
ꯀꯥꯏ ꯀꯥꯏ ꯀꯔꯤꯅ
ꯆꯤꯔꯥꯄꯨꯟꯖꯤ ꯑꯗꯨꯒ ꯆꯤꯔꯥꯄꯨꯟꯖꯤꯒꯤꯗ ꯂ ꯁꯚꯦꯟ ꯁꯤꯁꯇꯔ ꯋꯥꯇꯔꯐꯣꯜꯗꯣ ꯑꯗꯨ ꯌꯦꯡꯕ ꯆꯠꯂꯨꯔꯦ ꯑꯗꯨꯗ ꯂꯩꯆꯤꯟ ꯊꯥꯡꯃꯟꯗꯅ ꯑ ꯂꯥꯞꯅ ꯌꯦꯡꯕꯗꯣ
ꯀꯩꯅꯣꯗꯒꯤ ꯑꯃ ꯃꯣꯏꯒꯤ ꯑꯣꯚꯔ ꯕ꯭ꯔꯤꯖ ꯍꯥꯏꯗꯣꯔꯛꯄꯅꯤ
ꯑꯥ ꯑꯥꯗꯩ ꯌꯦꯡꯗꯣ ꯑꯗꯨ ꯂꯩꯆꯤꯟ ꯊꯥꯃꯟꯗꯅ ꯑꯗꯨꯁꯨ ꯌꯦꯡꯕ ꯐꯪꯉꯗ꯭ꯔꯦ ꯑꯁꯦꯡꯕꯗꯤ ꯃꯣꯏꯒꯤ ꯀꯦꯞ ꯃꯌꯥꯝ ꯂꯩꯗ꯭ꯔꯅꯦ
ꯎꯝ
ꯑꯗꯨ ꯑꯅꯝꯕ ꯑꯅꯤ ꯑꯍꯨꯝ ꯆꯪꯉ ꯑꯗꯨꯗꯇ ꯑꯗꯨꯗꯨꯒ ꯁꯤꯂꯣꯡꯒꯤ ꯏꯂꯤꯐꯦꯟ ꯋꯥꯇꯔꯐꯣꯜ ꯑꯗꯨꯝ ꯆꯪꯉꯦ
ꯀꯩꯁꯁꯨ ꯐꯖꯦ ꯌꯥꯎꯗꯕꯅꯤꯔꯣ
ꯎꯝ ꯍꯥꯏꯗꯤ ꯃꯐꯝꯗꯨꯣ ꯊꯦꯡꯉꯕꯅꯤꯅ ꯌꯦꯡꯒꯣꯝ ꯂꯩꯇ ꯆꯠꯇ꯭ꯔꯦꯕꯀꯣ ꯂꯣꯏ ꯂꯣꯜꯂꯝꯃꯅꯤ ꯍꯥꯏꯔꯦ ꯑꯗꯨꯗꯨꯒꯤ ꯑꯗꯨꯗ ꯇꯥꯕ
ꯍꯣꯇꯦꯜꯗ ꯅꯣꯡꯃ ꯂꯩꯔꯒ ꯌꯦꯡꯤꯕ
ꯅꯠꯇꯦ ꯑꯩꯈꯣꯏ ꯑ ꯑꯩꯈꯣꯏ ꯒꯒꯥꯏ ꯃꯆꯥꯥ ꯃꯆꯥꯗꯨꯒꯤ ꯃꯣꯏꯒꯤ ꯃꯃꯥꯒꯤ ꯃꯅꯥꯎꯄꯤꯗꯣ ꯂꯥꯏꯌꯦꯡꯕ ꯂꯥꯛꯄ ꯑꯗ ꯃꯣꯏ ꯃꯆꯥꯅꯨꯄꯤꯗ ꯀꯣꯏꯕ ꯆꯠꯅꯤꯡꯤ ꯁꯤꯂꯣꯡꯗ ꯆꯠꯅꯤꯡꯉꯦ ꯍꯥꯏꯕꯗꯨꯗꯣ ꯑꯩꯈꯣꯏꯗꯨ ꯌꯥꯎꯅ ꯆꯠꯂꯨꯕ
ꯑꯣ ꯎꯝ ꯎꯝ ꯑꯗꯨꯕꯨꯗꯤ ꯀꯥꯏ ꯀꯅꯣꯅ ꯇꯤꯡꯉ ꯆꯠꯇꯥꯔꯗꯤꯅꯦ ꯑꯃ ꯀꯩꯅꯣ ꯇꯧꯕꯅꯦꯕ ꯄꯨꯂꯤꯁ ꯕꯖꯥꯔ ꯆꯪꯉꯛꯄ꯭ꯔꯥ
ꯕꯨꯖ ꯑꯗꯨꯒꯨꯝꯕ ꯆꯪꯗꯦ ꯑꯗꯨꯝ ꯗꯥꯏꯔꯦꯛ ꯑꯣꯏꯅ ꯆꯌꯥꯄꯨꯗꯤ ꯆꯠꯂꯦ
ꯎ ꯀꯩꯅꯣ ꯀꯩꯅꯣ ꯄꯨꯂꯤꯁ ꯄ꯭ꯔꯖꯥ ꯃꯅꯥꯛꯇ ꯍꯣꯁꯇꯦꯜ ꯑꯃ ꯂꯩꯕꯅꯦꯕ ꯌꯨꯠ ꯍꯣꯁꯇꯦꯜꯅ ꯑꯗꯨꯝ ꯐꯖꯅ ꯐꯦꯁꯤꯂꯤꯇꯤ ꯄꯤꯕꯅꯦ ꯗꯣꯃꯤꯇꯣꯔꯤꯌꯥ ꯍꯥꯏ ꯇꯥꯔꯦꯅꯦ ꯃꯤ ꯂꯨꯄꯥ ꯆꯅꯤ ꯌꯥꯡꯈꯩ ꯈꯛꯇꯪ ꯑꯣꯏꯕꯅꯦꯕ ꯅꯣꯡꯃꯒꯤ
ꯑ ꯑꯗꯣ ꯑꯝꯇꯪꯗꯤ ꯏꯖꯒꯦꯅ ꯈꯜꯂꯤ
ꯑꯗꯨ ꯅ ꯑꯗꯨꯝ ꯆꯥꯕ ꯊꯛꯄꯗꯤ ꯏꯁꯇ꯭ꯔꯤꯛꯐꯨꯗ ꯆꯥꯔꯣꯏꯔꯦ ꯑꯗꯨꯒ ꯃꯌꯥꯝ ꯂꯩꯕꯅꯦꯕ ꯀꯩꯅꯣ ꯀꯩꯀꯥꯕꯨꯨꯗꯤ ꯊꯥꯂꯤ ꯀꯩꯀꯥꯕꯨꯨꯗꯤ ꯅꯣꯏ ꯆꯥꯅꯤꯡꯉꯁꯨ ꯑꯗꯨꯒ ꯀꯩꯅꯣ ꯇꯧꯕꯗꯣ ꯑ ꯃꯣꯏꯒꯤ ꯃꯦꯘꯥꯂꯌꯥꯒꯤ ꯕꯁꯀꯤ ꯀꯩꯅꯣ ꯂꯩꯕꯅꯦꯕ ꯑꯗꯨꯃꯥꯏꯅ ꯂꯣꯏꯅꯃꯛ ꯄꯤ ꯇꯨꯔ ꯄꯦꯀꯦꯠ ꯂꯩꯕꯅꯦꯕ ꯄꯩꯁꯥ ꯀꯩꯁꯨ ꯇꯅꯕꯅꯃꯦ ꯁꯤꯛ ꯍꯟꯗ꯭ꯔꯦꯠ ꯇꯨ ꯑꯩꯠ ꯍꯟꯗ꯭ꯔꯦꯗꯀꯤ ꯔꯦꯟꯁꯖꯇ ꯂꯣꯏ ꯂꯩꯕꯅꯦꯕ ꯑꯗꯨꯒꯨꯝꯝ ꯀꯩꯅꯣ ꯃꯐꯝ ꯅꯤꯄꯥꯟ ꯑꯣꯏꯕ ꯅꯤꯄꯥꯟ ꯑꯣꯏꯕ ꯃꯐꯝ ꯇꯔꯥ ꯑꯣꯏꯕ ꯑꯗꯨꯃꯥꯏꯅ ꯂꯣꯏꯝ ꯂꯩꯕꯅꯦ ꯑꯗꯨꯃꯥꯏꯅ ꯆꯠꯄꯅꯦ ꯐꯝꯅꯦ ꯑꯗꯨꯒ ꯑꯃ ꯑꯦꯁꯤꯌꯥꯒꯤ ꯈ꯭ꯋꯥꯏ ꯀ꯭ꯔꯤꯅꯦꯁ ꯁꯤꯇꯤ ꯇꯥꯕꯗꯣ ꯑꯗꯨꯒꯗꯣ ꯄꯨꯈꯤꯕ ꯖꯒꯥ ꯌꯥꯎꯕꯅꯦꯕ ꯀ ꯃꯃꯤꯡꯗꯣ ꯀꯥꯎꯒꯦ ꯃꯧꯁꯔꯂꯣꯡ ꯍꯥꯏꯕ ꯀꯩꯅꯣ ꯑꯗꯨꯒꯗꯣ ꯌꯥꯝ ꯄꯨꯕꯤꯕꯅꯦꯕ ꯑꯗꯨꯃꯥꯏꯅ ꯆꯠꯄꯅ ꯐꯕꯅꯦ ꯃꯉꯣꯟꯗꯗꯤ ꯇꯁꯦꯡꯅ ꯅꯣꯏ ꯃꯤ ꯌꯥꯝ ꯌꯥꯝꯃꯒ ꯀꯩꯅꯣꯗ ꯇꯦꯛꯁꯤꯗ ꯆꯠꯄꯅꯗꯤ ꯈ꯭ꯋꯥꯏ ꯕꯦꯁꯅꯤꯒ ꯑꯗꯣ ꯃꯤ ꯌꯥꯝꯗ꯭ꯔꯗꯤ ꯑꯗꯨꯒꯤ ꯀꯩꯅꯣꯗ ꯃꯦꯘꯂꯌꯥ ꯃꯣꯏꯒꯤ ꯀꯩꯅꯣ